ꯂ ꯍꯂꯣ
ꯍꯜꯂꯣ
ꯆꯦ
ꯍꯥꯎ
ꯑꯣ ꯆꯦ ꯑꯩꯖꯤ ꯑꯩꯁꯨ ꯂꯥꯏꯔꯤꯛ ꯑꯃ ꯅꯣꯕꯦꯜ ꯑꯃ ꯁꯨꯝ ꯄꯥꯔꯝꯕꯅꯦꯕ ꯆꯦ
ꯎ
ꯑꯗꯨꯗ ꯑꯩꯖꯤ ꯑꯥ ꯆꯦꯖꯨ ꯃꯩ ꯃꯅꯤꯄꯨꯔꯤꯗ ꯑꯣꯅꯔꯁ ꯇꯧꯋꯤꯗꯅ ꯆꯦ ꯑꯥ ꯑꯗꯣ ꯑꯩ ꯆꯦꯗ ꯍꯥꯏꯐꯦꯠ ꯀꯣꯏꯁꯟ ꯈꯔ ꯁꯨꯝ ꯍꯪꯒꯦꯅ ꯁꯨꯝ ꯇꯧꯔꯛꯑꯝꯕꯅꯦꯕ ꯆꯦ ꯑꯗꯨ ꯆꯦꯕꯨ ꯍꯧꯖꯤꯛ ꯆꯥꯛ ꯏꯁꯤꯡ ꯆꯥꯔꯕꯣ ꯀꯃꯥꯏ ꯀꯃꯥꯏ ꯇꯧꯒꯦ
ꯆꯥꯛ ꯆꯥꯗ꯭ꯔꯤꯌꯦ ꯑꯩꯗꯣ ꯍꯥꯏꯗꯤ ꯑꯉꯥꯡ ꯂꯥꯏꯔꯤꯛ ꯇꯥꯛꯄꯅꯦ ꯑꯗꯨ ꯂꯣꯏꯕꯇ ꯉꯥꯏꯔꯤ ꯆꯥꯛꯇꯤ ꯆꯥꯗ꯭ꯔꯤ
ꯆꯦ ꯆꯥꯛꯇꯤ ꯀꯅꯥꯅ ꯊꯣꯡꯉꯤꯅꯣ
ꯆꯥꯛꯁꯦ ꯑꯩꯈꯣꯏ ꯏꯅꯥꯎ ꯅꯨꯄꯤꯅ ꯊꯣꯡꯉꯦ
ꯍꯣꯏ ꯏ ꯆꯦꯒꯤ ꯏꯅꯥꯎ ꯅꯨꯄꯤ ꯂꯩꯕ꯭ꯔꯣ ꯍꯥꯏꯁ ꯆꯦ ꯆꯦ
ꯂꯩꯔꯌꯦ ꯑꯩꯈꯣꯏ ꯏꯅꯥꯎꯅꯨꯄꯤ ꯑꯃ ꯂꯩ
ꯑꯣ ꯑꯩ ꯈꯪꯗꯕ ꯆꯦ ꯑꯗꯨꯒꯤꯅꯦ ꯑꯥ ꯆꯦ ꯃꯥꯗꯤ ꯍꯧꯖꯤꯛ ꯀꯩꯗꯧꯔꯤꯒꯦ
ꯃꯥꯗꯤ ꯃꯥꯁꯦ ꯍꯧꯖꯤꯛ ꯃꯥꯁꯨ ꯂꯥꯏꯔꯤꯛ ꯇꯝꯃꯤ ꯃꯥꯁꯨ ꯒ꯭ꯔꯦꯖꯨꯋꯦꯁꯟ ꯃꯥ ꯍꯟꯇꯛ ꯁꯦꯀꯦꯟ ꯁꯦꯃꯤꯁꯇꯔ ꯀꯥꯏꯑꯦꯕ
ꯑꯣ ꯑꯗꯨꯗꯤ ꯑꯩꯈꯣꯏꯒꯤ ꯑꯗꯨꯝ ꯑꯩꯈꯣꯏꯒ ꯑꯗꯨꯝ ꯃꯥꯟꯅꯔꯞꯅꯤꯅꯦ ꯀꯣ ꯏꯆꯦ ꯑꯗꯨꯗꯤ
ꯑꯥ
ꯎꯝ ꯑꯣ ꯑꯗꯨ ꯆꯦ ꯍꯧꯖꯤꯛ ꯑꯗꯨꯝ ꯆꯦꯗ ꯑꯩꯅ ꯉꯁꯥꯏ ꯍꯪꯅꯤꯡꯉꯤꯕ ꯄꯔꯥꯥꯁ ꯆꯦ ꯑꯗꯨꯝ ꯍꯪꯕ ꯌꯥꯒꯗ꯭ꯔꯣ ꯍꯥꯏꯗꯤ ꯊꯕꯛ ꯑꯗꯨꯝ ꯑꯆꯤꯟꯕ ꯂꯩꯕ꯭ꯔꯥ ꯀꯃꯥꯏꯅ ꯇꯧꯕꯅꯣ ꯍꯥꯏꯗꯤ ꯑꯩꯅ ꯑꯃꯨꯛ ꯄꯔꯥ ꯑꯃ ꯍꯥꯡꯉꯨꯔꯒ ꯆꯦꯅꯥ ꯑꯃꯨꯛ ꯊꯕꯛ ꯂꯩꯔꯝ ꯇꯥꯔꯒꯗꯤ ꯑꯃꯨꯛ ꯈꯤꯇꯪ ꯆꯥꯅꯥ ꯐꯥꯠꯇꯦꯗꯅꯀꯣ ꯆꯦ ꯌꯦꯠꯄ ꯑꯣꯏꯅꯁꯨ ꯑꯃꯨꯛ ꯁꯨꯝ ꯊꯣꯛꯀꯗ꯭ꯔꯅ ꯁꯨꯝ ꯈꯟꯕ ꯆꯦ ꯑꯗꯣ ꯆꯦꯗꯣ ꯍꯧꯖꯤꯛ ꯊꯕꯛ ꯑꯥ ꯍꯥꯏꯗꯤ ꯂꯩꯗꯅ ꯊꯕꯛꯇꯨ ꯁꯨꯝ ꯀꯣꯝꯃꯒ ꯁꯨꯝ ꯄꯣꯊꯥꯔꯝꯃꯤꯔꯥ ꯅꯠꯇ꯭ꯔꯒꯅ ꯀꯃꯥꯏꯅ ꯇꯧꯔꯝꯃꯤꯅꯣ
ꯍꯣꯏ ꯌꯥꯅꯤꯌꯦ ꯀꯩꯁꯨꯝ ꯇꯧꯗꯦ ꯑꯗꯨꯝ ꯍꯪꯉꯛꯑꯣ ꯑꯩꯅ ꯍꯥꯏꯗꯤ ꯈꯪꯕ ꯈꯣꯠꯄ ꯄꯥꯗꯨꯞ ꯑꯗꯨꯝ ꯑꯣꯏꯔꯗꯤ ꯑꯗꯨꯝ ꯈꯨꯝꯃꯛꯀꯦ
ꯍꯣ ꯍꯣꯏ ꯆꯦ ꯆꯦ ꯃꯣꯏꯒꯤ ꯑꯃ ꯑꯥ ꯊꯥꯏꯅꯒꯤꯅꯦ ꯗꯒ ꯁꯨꯝ ꯍꯥꯏꯗꯤ ꯑꯥ ꯂ ꯂꯥꯏ ꯃꯈꯟꯒ ꯁꯨꯝ ꯂꯩꯗꯅꯀꯣ ꯆꯦ ꯍꯥꯏꯗꯤ ꯃꯩꯇꯩꯒꯤ ꯂꯥꯏ ꯃꯈꯜꯗꯣ ꯁꯨꯝ ꯁꯨꯝ ꯑꯩꯈꯣꯏꯒꯤ ꯍꯧꯖꯤꯛ ꯂꯩꯅꯔꯤꯕ ꯂꯥꯏꯅꯤꯡꯊꯧ ꯀꯥꯏꯅ ꯁꯨꯝ ꯂꯩꯕꯁꯦ ꯁꯨꯝ ꯍꯥꯏꯗꯤ ꯁꯤꯒꯤ ꯃꯇꯥꯡꯗ ꯁꯨꯝ ꯈꯪꯅꯤꯡꯕ ꯍꯥꯏꯇꯥꯔꯦ ꯆꯦ ꯁꯤꯒꯤ ꯑꯥꯏꯗꯤꯌꯥ ꯂꯩꯒꯗ꯭ꯔꯣ ꯆꯦ ꯂꯥꯏꯅꯤꯡꯊꯧꯁꯦ ꯀꯃꯥꯏ ꯀꯃꯥꯏꯅ ꯇꯧꯕꯅꯣ ꯈꯣꯠꯄꯅꯣ ꯍꯥꯏꯕꯗꯤ ꯁꯨꯝ ꯌꯨꯝꯗ ꯊꯝꯅꯈ꯭ꯔꯤꯁꯤꯅ ꯀꯃꯥꯏꯅꯅꯣꯗꯣ
ꯍꯥꯏꯗꯤ ꯎꯝ ꯃꯥꯁꯦ ꯎꯝ ꯑꯈꯣꯏꯅ ꯁꯨꯝ ꯈꯪꯕꯗꯀꯣ ꯑꯥ ꯃꯥꯂꯦꯝ ꯂꯩꯁꯦꯝꯃꯛ ꯄꯒꯤꯅ ꯑꯃ ꯄꯔꯥ ꯑꯃ ꯇꯝꯃꯦꯕ
ꯍꯣ
ꯑ ꯥ ꯁꯤꯗ ꯍꯥꯏꯗꯤ ꯑꯇ꯭ꯌꯥ ꯒꯨꯔꯨ ꯁꯤ ꯁꯤꯗꯕ ꯍꯥꯏꯁꯦ ꯍꯥꯏꯗꯤ ꯃꯥꯥꯁꯤꯅ ꯂꯣꯏꯅꯃꯛ ꯍꯥꯏꯗꯤ ꯁꯦꯝꯕꯤꯕꯅꯦ ꯍꯥꯏꯗꯤ ꯑꯩꯈꯣꯏ ꯃꯩꯇꯩꯒꯤ ꯑꯣꯏꯕ ꯊꯥꯖꯅꯕꯤꯗꯀꯣ ꯑꯗꯨꯃꯥꯏꯅ ꯇꯧꯋꯦ ꯑꯗꯣ ꯃꯥꯅ ꯍꯥꯏꯗꯤ ꯁꯨꯝ ꯍꯥꯏꯗꯤ ꯇꯥꯏꯕꯪ ꯀꯨꯝꯍꯩ ꯁꯥꯟꯅꯔꯒꯦ ꯑꯗꯨ ꯑꯗꯒꯤ ꯍꯥꯏꯗꯤ ꯁꯨꯝ ꯃꯤ ꯀꯩ ꯀꯥ ꯂꯩꯍꯜꯂꯒꯦ ꯈꯜꯂꯛꯄ ꯀꯥꯟꯗ ꯃꯥꯅ ꯍꯥꯏꯗꯤ ꯎꯝ ꯃꯥꯒꯤ ꯃꯆꯥ ꯃꯥꯒꯤ ꯅꯨꯄꯤꯁꯦꯀꯣ ꯂꯩꯃꯔꯦꯟ ꯍꯥꯏꯁꯦ ꯁꯤꯁꯤꯒ ꯇꯧꯔ ꯃꯥꯁꯦ ꯍꯥꯏꯗꯤ ꯑꯣꯏꯒꯤ ꯃꯅꯥꯗꯒꯤ ꯑꯃ ꯌꯦꯠꯀꯤ ꯅꯥꯀꯣꯡ ꯑꯃꯗꯒꯤ ꯑꯃ ꯍꯥꯏꯗꯤ ꯑꯣꯏꯔꯣꯝꯗꯒꯤ ꯑꯃ ꯌꯦꯠꯂꯣꯝꯗꯒꯤ ꯃꯆꯥ ꯑꯅꯤ ꯄꯨꯊꯣꯛꯑꯦꯕ
ꯎꯝ
ꯑꯗꯣ ꯁꯤꯁꯤꯅ ꯍꯥꯏꯗꯤ ꯎꯝ ꯂꯥꯏꯅꯤꯡꯊꯧ ꯑꯃꯅ ꯂꯥꯏꯅꯤꯡꯊꯧ ꯑꯣꯏꯔꯅꯤ ꯑꯗꯨꯗꯨꯒ ꯑꯃꯅ ꯄꯥꯈꯪꯕ ꯍꯥꯏꯁꯦ ꯑꯣꯏꯗꯣꯏꯅꯦꯕ
ꯑꯣ
ꯑꯗ ꯍꯥꯏꯗꯤ ꯎꯝ ꯃꯄꯥꯁꯤꯅ ꯂꯣꯏꯅꯤꯡꯊꯧ ꯁꯤꯗ ꯃꯥꯅ ꯑꯍꯟꯁꯨ ꯑꯣꯏꯕꯅꯤꯅ ꯍꯥꯏꯗꯤ ꯏꯟꯗꯤꯌꯥ ꯍꯥꯏꯗꯤ ꯃꯥꯂꯦꯝꯁꯦ ꯂꯩ ꯁꯦꯝꯃꯣꯅ ꯍꯥꯟꯅ ꯍꯥꯏꯌꯦꯕ ꯑꯗꯨꯗ ꯑꯗꯨꯃꯥꯏꯅ ꯁꯦꯝꯕ ꯀꯥꯟꯁꯤꯗ ꯍꯥꯏꯗꯤ ꯄꯥꯈꯪꯕꯅꯤꯅ ꯃꯥꯗꯤ ꯑꯉꯥꯡ ꯑꯣꯏꯕꯅꯤꯅ ꯈꯪꯗꯕꯅꯤꯅ ꯃꯥꯅ ꯌꯩꯈꯥꯏ ꯊꯣꯒꯥꯏꯕ ꯍꯥꯏꯗꯤ ꯑꯗꯨꯃꯥꯏꯅ ꯇꯧꯋꯦꯕꯀꯣ ꯑꯗꯨꯃꯥꯏꯅ ꯇꯧꯕꯁꯤ ꯑ ꯗ ꯃꯄꯥꯁꯤꯅ ꯃꯥꯒꯤ ꯍꯥꯏꯗꯤ ꯑꯗꯨꯃꯥꯏꯅ ꯇꯧꯕꯗꯣꯊꯣꯛ ꯍꯥꯏꯗꯤ ꯋꯥꯈꯜꯗꯣ ꯀꯥꯎꯍꯟꯅꯕ ꯃꯥꯅ ꯍꯥꯏꯗꯤ ꯂꯥꯏꯔꯦꯝꯕꯤ ꯑꯃꯃꯨꯛ ꯄꯨꯊꯣꯛꯑꯦꯕ ꯑꯗꯣ ꯃꯥꯁꯦ ꯂꯥꯏꯔꯦꯝꯕꯤꯗꯨꯒꯤ ꯃꯃꯤꯡꯁꯦ ꯑꯩ ꯄꯨꯔꯥꯗꯤ ꯅꯤꯡꯁꯤꯡꯗ꯭ꯔꯦꯕꯀꯣ
ꯍꯣꯏꯁꯦ
ꯑꯗꯨꯃꯥꯏꯅ ꯄꯨꯊꯣꯛꯑꯒ ꯍꯥꯏꯗꯤ ꯃꯥꯅ ꯖꯒꯣꯏꯒ ꯁꯥꯍꯟ ꯈꯣꯠꯍꯟꯕ ꯇꯧꯔꯒ ꯑꯗꯨꯃꯥꯏꯅ ꯍꯥꯏꯗꯤ ꯃꯥꯗꯣ ꯍꯥꯏꯗꯤ ꯄꯨꯊꯣꯛꯑꯒ ꯃꯌꯥꯝꯕꯅ ꯁꯦꯝꯕꯗ ꯌꯦꯠꯇꯅꯕ ꯇꯧꯈꯤꯕ ꯑꯗꯣ ꯑꯗꯨꯗꯣ ꯑꯩꯈꯣꯏ ꯁꯨꯝ ꯈꯔ ꯑꯃ ꯁꯨꯝ ꯊꯥꯖꯅꯕꯗ ꯍꯥꯏꯗꯤ ꯂꯥꯏ ꯍꯔꯥꯎꯕ ꯀꯥꯟꯗ ꯂꯥꯏ ꯉꯥꯎꯄ ꯀꯥꯟ ꯑꯗꯒꯤ ꯂꯥꯏ ꯂꯧꯈꯠꯄ ꯀꯥꯟꯗ ꯍꯥꯏꯗꯤ ꯃꯥꯏꯕꯤꯅ ꯁꯥꯔꯤꯕ ꯖꯒꯣꯏꯁꯦ ꯁꯤꯁꯦ ꯍꯥꯏꯗꯤ ꯑꯗꯨꯝꯒꯨꯝꯕ ꯀꯥꯟꯗ ꯍꯥꯏꯗꯤ ꯄꯥꯈꯪꯕꯁꯦ ꯄꯨꯊꯣꯛꯅꯕ ꯃꯣꯏꯅ ꯍꯣꯠꯅꯈꯤꯕ ꯍꯥꯏꯗꯤ ꯖ ꯑꯗꯨꯗ ꯍꯣꯠꯅꯈꯤꯕꯗ ꯁꯥꯒ ꯍꯥꯏꯗꯤ ꯂꯥꯏꯔꯦꯝꯕꯤꯗꯨꯅ ꯁꯥꯈꯤꯕ ꯖꯒꯣꯏꯖꯦ ꯑꯗꯨꯗꯨꯅꯤꯅ ꯍꯥꯏꯗꯤ ꯊꯥꯖꯅꯩꯌꯦꯕꯀꯣ ꯑꯗꯨꯗꯨꯒ ꯂꯥꯏꯅꯤꯡꯊꯧꯁꯤꯅ ꯑꯗꯨꯃꯥꯏꯅ ꯁꯦꯝꯂꯖꯥꯅ ꯄꯥꯈꯪꯕꯁꯤꯅ ꯍꯥꯏꯗꯤ ꯃꯄꯥꯁꯤꯅ ꯄꯥꯈꯪꯕꯒ ꯁꯅꯃꯍꯤ ꯍꯥꯏꯗꯤ ꯃꯥꯂꯦꯝ ꯄ꯭ꯔꯤꯊꯤꯕꯤꯁꯦ ꯇꯔꯦꯠꯂꯛ ꯀꯣꯏꯌꯣ ꯍꯥꯏꯌꯦꯕ
ꯎꯝ
ꯑꯗꯨꯒꯤ ꯀꯣꯏꯕ ꯑꯍꯥꯟꯕ ꯃꯥꯒꯤ ꯀꯣꯏꯔꯒ ꯌꯧꯔꯛꯄ ꯃꯤꯁꯤꯅ ꯍꯥꯏꯗꯤ ꯅꯤꯡꯊꯧ ꯑꯣꯏꯍꯟꯒꯅꯤ ꯍꯥꯏꯗꯤ ꯐꯝꯕꯥꯜꯗ ꯇꯣꯡꯍꯟꯒꯅꯤꯅ ꯑꯗꯨꯃꯥꯏꯅ ꯍꯥꯏꯌꯦꯕ
ꯑꯣ
ꯑꯗꯨꯗ ꯎ ꯍꯥꯏꯗꯤ ꯁꯅꯥꯃꯍꯤꯁꯤꯍꯤꯁꯤ ꯃꯥꯅ ꯑꯍꯟꯁꯦ ꯑꯣꯏꯕꯅꯤꯅ ꯃꯥꯗꯤ ꯍꯥꯏꯗꯤ ꯀꯩꯔꯦꯟ ꯀꯩꯆꯥꯎ ꯇꯣꯡꯉꯒ ꯍꯥꯏꯗꯤ ꯃꯥꯗꯤ ꯆꯠꯈ꯭ꯔꯦꯕꯀꯣ ꯍꯥꯏꯗꯤ ꯃꯥꯗꯤ ꯃꯥꯁ ꯍꯥꯏꯗꯤ ꯑꯍꯟꯗ ꯑꯣꯏꯔꯝꯅꯤꯅ ꯀꯤꯗ꯭ꯔꯕꯅꯤꯅ ꯑꯗꯨꯗꯨꯒ ꯄꯥꯈꯪꯕꯁꯤꯅ ꯃꯥꯗꯤ ꯑꯉꯥꯡꯁꯨ ꯑꯣꯏꯕꯅ ꯀꯤꯖꯕꯁꯤꯅ ꯃꯥꯗꯤ ꯍꯥꯏꯗꯤ ꯃꯃꯥꯗ ꯍꯪꯉꯦꯕ ꯑꯗꯨꯗꯨꯒ ꯍꯪꯉꯀꯥꯟꯁꯤꯗ ꯃꯃꯥꯅ ꯃꯥꯂꯦꯝꯁꯦ ꯍꯥꯏꯗꯤ ꯍꯥꯏꯗꯤ ꯅꯄꯥꯕꯨꯡꯅ ꯁꯦꯝꯕꯅꯤ ꯃꯥꯂꯦꯝ ꯀꯣꯏꯕ ꯍꯥꯏꯁꯦ ꯅꯄꯥꯕꯨꯡꯒꯤ ꯐꯥꯡꯈꯣꯡꯁꯦ ꯇꯔꯦꯠꯂꯛ ꯀꯣꯏꯕꯒ ꯆꯞ ꯃꯥꯟꯅꯩ ꯁꯨꯃꯥꯏꯅ ꯍꯥꯏꯌꯦ ꯃꯃꯥꯥꯗꯨꯅ ꯑꯗ ꯃꯆꯥꯅꯨꯄꯥ ꯑꯇꯣꯝꯕꯁꯤꯅ ꯍꯥꯏꯗꯤ ꯃꯌꯥꯝꯕꯗꯨꯗꯤ ꯃꯥꯂꯦꯝ ꯄ꯭ꯊꯤꯔꯤꯕꯤꯗ ꯂꯣꯏꯅꯃꯛ ꯀꯣꯏꯕ ꯆꯠꯄꯗꯅ ꯃꯥ ꯃꯥꯒꯤ ꯃꯅꯥꯎ ꯅꯨꯨꯄꯥꯗꯨꯅ ꯃꯄꯥꯒꯤ ꯐꯝꯐꯝ ꯍꯦꯛꯇ ꯇꯔꯦꯂꯛ ꯀꯣꯏꯕꯕꯁꯤ ꯍꯥꯏꯕꯗꯤ ꯃꯅꯥꯎꯄꯥꯅ ꯑꯗꯨꯝ ꯍꯥꯂꯦꯗꯅ ꯑꯥ ꯑꯗꯨꯃꯥꯏꯅ ꯃꯅꯥꯎ ꯄ ꯑꯗꯨꯅ ꯍꯥꯜꯂꯒ ꯀꯣꯏꯕꯕꯁꯤ ꯀꯥꯟꯁꯤꯗ ꯃꯄꯥꯁꯤꯅ ꯍꯥꯏꯗꯤ ꯃꯆꯥ ꯃꯆꯥꯅꯨꯄꯥ ꯑꯇꯣꯟꯕꯁ ꯍꯥꯏꯗꯤ ꯃꯄꯥ ꯈꯪꯕ ꯃꯤꯅꯤ ꯍꯥꯏꯕꯒꯤꯅꯤ ꯃꯥꯁꯦ ꯄꯥꯈꯪꯕꯅ ꯀꯧꯔꯤꯁꯦ ꯑꯗꯨꯗꯨꯒ ꯑꯗꯨꯃꯥꯏꯅ ꯃꯄꯥ ꯈꯪꯕꯅꯦꯅ ꯑꯗꯨꯃꯥꯏꯅ ꯄꯥꯈꯪꯕꯅꯦꯅ ꯀꯧꯔꯦ ꯑꯗꯨꯢꯗꯨꯒꯤ ꯃꯄꯥꯅ ꯍꯥꯏꯗꯤ ꯃꯥꯂꯦꯝ ꯄ꯭ꯔꯤꯊꯤꯕꯤꯁꯦ ꯇꯔꯦꯠꯂ ꯀꯣꯏꯕ ꯍꯥꯏꯁꯦ ꯍꯥꯏꯗꯤ ꯑꯩꯒꯤ ꯐꯪꯈꯣꯡꯁꯦ ꯇꯔꯦꯠꯂꯛ ꯀꯣꯏꯕꯖꯤꯒ ꯃꯥꯟꯅꯩ ꯍꯥꯏꯅ ꯃꯥꯁꯦ ꯍꯥꯏꯗꯤ ꯅꯤꯡꯊꯧꯁꯦ ꯑꯣꯏꯍꯜꯂꯦꯕꯀꯣ ꯃꯄꯥꯒꯤ ꯃꯍꯨꯠꯁꯤꯗ ꯑꯗꯨꯗꯨꯒ ꯍꯥꯏꯗꯤ ꯂꯥꯏꯅꯤꯡꯡꯊꯧꯅ ꯍꯥꯏꯗꯤ ꯃꯥꯂꯦꯝꯁꯦ ꯇꯔꯦꯠ ꯂꯛ ꯀꯣꯏꯔꯨꯔꯒ ꯃꯥꯁꯦ ꯂꯣꯏꯔ ꯍꯔꯥꯎꯔꯒ ꯍꯜꯂꯛ ꯑꯦ ꯍꯜꯂꯛꯑꯦꯕꯀꯣ ꯑꯗꯨ ꯍꯜꯂꯛꯄ ꯀꯥꯟꯗꯅꯤ ꯃꯥꯁꯦ ꯍꯥꯏꯗꯤ ꯃꯅꯥꯎ ꯅꯨꯄꯥꯅ ꯐꯝꯃꯒ ꯂꯩꯔꯝꯕ ꯀꯥꯟꯁꯤꯗ ꯃꯥꯁꯦ ꯍꯥꯏꯗꯤ ꯏꯀꯥꯏ ꯅꯨꯡꯁꯤ ꯌꯥꯅꯔꯦꯕꯀꯣ ꯑꯗꯒꯤ ꯁꯥꯎꯗꯨ ꯊꯥꯎꯅꯤꯡꯕꯗꯣ ꯑꯗꯨꯃꯥꯏ ꯇꯧꯔꯦ ꯑꯗꯨꯗꯒꯤ ꯃꯤ ꯃꯄꯥꯟ ꯍꯥꯏꯗꯤ ꯑꯅꯤꯃꯛꯁꯦ ꯁꯣꯏꯗꯅꯕꯅꯦꯅ ꯄꯥꯈꯪꯕꯁꯤꯅ ꯍꯥꯏꯗꯤ ꯄꯨꯜꯂꯞ ꯍꯥꯏꯗꯤ ꯑꯄꯨꯟꯕꯒꯤ ꯑꯣꯏꯅ ꯃꯥꯂꯦꯝꯁꯤꯒꯤ ꯑꯣꯏꯅ ꯅꯤꯡꯊꯧ ꯑꯣꯏꯍꯜꯂꯒ ꯍꯥꯏꯗꯤ ꯃꯥ ꯉꯁꯥꯏꯒꯤ ꯃꯃꯥ ꯖꯒꯣꯏ ꯁꯥꯈꯤꯕ ꯂꯥꯏꯔꯦꯝꯕꯤꯗꯣ ꯇꯥꯕ꯭ꯔꯣ
ꯑꯥꯎ ꯇꯥꯏꯌꯦ ꯆꯦ
ꯃꯥ ꯉꯁꯥꯏ ꯍꯥꯏꯗꯤ ꯃꯥ ꯄꯨꯊꯣꯛꯈꯤꯕ ꯖꯒꯣꯏ ꯁꯥꯕ ꯂꯥꯏꯔꯦꯝꯕꯤꯗꯣ
ꯎꯝ
ꯑꯗꯨꯒ ꯍꯧꯖꯤꯛꯇꯤ ꯄꯥꯈꯪꯕꯁꯤꯒ ꯃꯣꯏꯁꯦ ꯎꯃꯥ ꯃꯕꯥꯅꯤ ꯑꯃꯗ ꯂꯩꯍꯟꯈ꯭ꯔꯦ ꯑꯗꯨꯗꯨꯒ ꯁꯅꯥꯃꯍꯤꯁꯤꯅ ꯃꯃꯥꯁꯤꯒ ꯍꯥꯏꯗꯤ ꯂꯩꯃꯔꯦꯟꯖꯤ ꯁꯤꯒ ꯁꯅꯥꯃꯍꯤꯒꯤꯗꯤ ꯑꯩꯈꯣꯏꯒꯤꯗꯨꯁꯨ ꯑꯗꯨꯝ ꯍꯥꯏꯗꯤ ꯑꯗꯨꯝ ꯅꯛꯅꯅ ꯑꯗꯨꯝ ꯊꯝꯃꯤꯗꯅꯀꯣ ꯌꯦꯠ ꯑꯣꯏꯗ ꯑꯗꯣ ꯑꯗꯨꯃꯥꯏꯅ ꯍꯥꯏꯗꯤ ꯁꯅꯥꯃꯍꯤꯅ ꯅꯪꯅ ꯍꯥꯏꯗꯤ ꯇꯥꯏꯕꯪ ꯃꯅꯥꯎ ꯃꯄꯥꯁꯤꯅ ꯃꯥꯂꯦꯝꯒꯨꯝꯕꯒꯤ ꯍꯥꯏꯗꯤ ꯑꯄꯨꯟꯕꯒꯤ ꯑꯣꯏꯔꯦꯗꯅꯀꯣ ꯑꯗꯨ ꯅꯪꯅ ꯃꯥꯂꯦꯝꯒꯤ ꯌꯨꯝꯊꯣꯡ ꯈꯨꯗꯤꯡꯃꯛꯇ ꯍꯥꯏꯗꯤ ꯌꯨꯝ ꯈꯨꯗꯤꯡꯒꯤ ꯅꯤꯡꯊꯧ ꯑꯣꯏꯌꯨ ꯍꯥꯏꯗꯤ ꯌꯨꯝ ꯑꯃꯃꯝ ꯍꯥꯏꯔꯤꯁꯦ ꯌꯨꯝ ꯑꯃꯒꯤ ꯅꯤꯡꯊꯧ ꯍꯥꯏꯁꯤꯁꯨ ꯑꯗꯨꯝ ꯍꯥꯏꯗꯤ ꯃꯥꯂꯦꯝ ꯄꯨꯝꯕꯒꯤ ꯑꯣꯏꯕꯁꯤꯒ ꯑꯗꯨꯝ ꯍꯥꯏꯐꯦꯠ ꯑꯗꯨꯝ ꯃꯥꯟꯅꯩꯗꯅ ꯑꯗꯨꯃꯥꯏꯅ ꯑꯗꯨꯃꯥꯏꯅ ꯃꯄꯥꯟꯗ ꯍꯥꯏ ꯈꯤꯕꯗꯒꯤ ꯃꯥꯗꯨꯅ ꯍꯥꯏꯗꯤ ꯌꯨꯝ ꯈꯨꯗꯤꯡ ꯉꯥꯛꯄ ꯍꯥꯏꯗꯤ ꯑꯗꯨꯃꯥꯏꯅ ꯌꯨꯝ ꯈꯨꯗꯤꯡꯃꯛꯀꯤ ꯑꯣꯏꯅ ꯅꯤꯡꯊꯧ ꯑꯣꯏꯒꯤꯕꯒꯤ ꯍꯥꯏꯗꯤ ꯂꯥꯏꯅꯤꯡꯊꯧ ꯑꯗꯨꯃꯥꯏꯅ ꯂꯩꯒꯤꯕꯅꯦꯅ ꯑꯗꯨꯃꯥꯏꯅ ꯍꯥꯏꯅꯩ
ꯍꯣꯏ ꯏꯆꯦ ꯏꯆꯦꯒ ꯋꯥꯔꯤ ꯁꯥꯟꯅꯕꯁꯦ ꯅꯣꯂꯦꯖꯄꯨꯗꯤ ꯌꯥꯝ ꯂꯩ ꯏꯆꯦ ꯑꯩꯅ ꯈꯪꯉꯝꯗꯕ ꯃꯌꯥꯝꯁꯨ ꯈꯪꯍꯟꯕꯤ ꯏꯆꯦ ꯊꯥꯒꯠꯄ ꯋꯥꯍꯩꯁꯦ ꯀꯃꯥꯏꯅ ꯇꯧꯔꯒ ꯍꯦꯟꯅ ꯐꯣꯡꯗꯣꯛꯀꯗꯕꯅꯣ ꯍꯥꯏꯕꯁꯨ ꯈꯪꯗꯦ ꯅꯅꯥꯎꯗꯤ ꯑꯗꯣ ꯏꯆꯦꯅ ꯉꯁꯥꯏ ꯐꯖ ꯐꯖꯕꯁꯨ ꯃꯌꯥꯝ ꯍꯥꯏꯕꯤꯔꯦ ꯏꯆꯦ ꯑꯗꯣ ꯁꯤꯒꯤ ꯃꯇꯥꯡꯁꯤꯕꯨꯗꯤ ꯅꯅꯥꯎꯅ ꯆꯃꯝꯅꯔꯝꯕ ꯈꯨꯗꯤꯡꯃꯛ ꯂꯣꯏꯅꯃꯛ ꯚꯥꯞ ꯇꯥꯔꯦ ꯆꯦ ꯑꯗꯨꯗ ꯎꯝ ꯍꯧꯖꯤꯛꯁꯤꯁꯦ ꯆꯦ ꯍꯧꯖꯤꯛꯁꯦ ꯒ꯭ꯔꯦꯖꯨꯑꯦꯁꯟꯆꯦ ꯂꯣꯏꯁꯤꯟꯕꯤꯈ꯭ꯔꯦꯀꯣ ꯆꯦ ꯂꯣꯏꯔꯕꯅꯤꯅ ꯆꯦ ꯃꯈꯥꯁꯦ ꯀꯔꯤ ꯀꯔꯤ ꯇꯧꯊꯒꯦ ꯀꯥꯏꯅꯗꯤ ꯁꯨꯝ ꯈꯜꯂꯤꯒꯦ ꯆꯦ ꯍꯥꯏꯗꯤ ꯑꯇꯣꯞꯄ ꯑꯇꯣꯞꯄ ꯌꯨꯅꯤꯚꯔꯁꯤꯇꯤꯗ ꯇꯝꯗꯣꯏꯔꯥ ꯅꯠꯇ꯭ꯔꯒꯅ ꯑꯩꯈꯣꯏꯒꯤ ꯌꯨꯅꯤꯚꯔꯁꯤꯇꯤꯁꯤꯗ ꯑꯗꯨꯝ ꯃꯈꯥ ꯑꯗꯨꯝ ꯇꯧꯊꯈꯤꯒꯗꯣꯏꯔꯥ ꯍꯥꯏꯕꯗꯣ ꯆꯦ ꯍꯥꯏꯗꯤ ꯏꯆꯦꯍꯣꯏꯁꯨ ꯄꯥꯛ ꯄꯥꯛꯅꯁꯨ ꯎꯒꯦ ꯐꯪꯒꯤꯗ꯭ꯔꯦꯕ ꯍꯧꯖꯤꯛꯁꯦ ꯍꯥꯏꯗꯤ ꯌꯨꯅꯤꯚꯔꯁꯤꯇꯤ ꯂꯥꯛꯈꯤꯗꯕ ꯃꯥꯜꯂꯦꯕꯀꯣ ꯆꯦ ꯎꯝ
ꯑꯩꯁꯦ ꯍꯥꯏꯗꯤ ꯎꯝ ꯈꯪ ꯍꯧꯖꯤꯛ ꯀꯤꯗꯤ ꯑꯩꯁꯦ ꯈꯪꯗ꯭ꯔꯤꯕꯀꯣ ꯈꯪꯗ꯭ꯔꯤꯕ ꯍꯥꯏꯗꯤ ꯑꯩꯁꯦ ꯍꯥꯏꯗꯤ ꯃꯥꯁꯇꯔꯁꯦ ꯑꯇꯣꯞꯄꯗꯁꯨ ꯑꯃꯨꯛ ꯇꯧꯅꯤꯡꯉꯦꯕꯀꯣ ꯑꯗꯣ ꯑꯩꯈꯣꯏꯒꯤ ꯑꯦꯛꯖꯥꯝꯒꯤ ꯔꯤꯖꯟꯗꯤ ꯍꯥꯏꯗꯣꯛꯇ꯭ꯔꯤꯕ
ꯎꯝ
ꯑꯗꯣ ꯑꯦꯛꯖꯥꯝꯒꯤ ꯔꯤꯖꯟꯁꯦ ꯃꯤꯅ ꯁꯨꯝ ꯍꯥꯏꯅꯕꯗ ꯍꯥꯏꯗꯤ ꯃꯊꯪ ꯊꯥꯒꯨꯝꯕꯗ ꯑꯗꯨꯃꯥꯏꯅ ꯍꯥꯏꯗꯣꯛꯀꯅꯤ ꯑꯅ ꯍꯥꯏꯅꯩꯌꯦꯕꯀꯣ
ꯎꯝ
ꯑꯗꯣ ꯃꯥ ꯍꯥꯏꯗꯤ ꯑꯩꯁꯦ ꯄꯦꯄꯔ ꯑꯃꯗꯣ ꯍꯥꯏꯗꯤ ꯏꯕꯨꯗꯤ ꯏꯔꯝꯃꯁꯨ ꯏꯁꯥꯅ ꯍꯥꯏꯗꯤ ꯁꯨꯝ ꯅꯨꯡꯉꯥꯏꯇꯕ ꯍꯥꯏꯕ ꯑꯃ ꯂꯩꯗꯅ
ꯍꯣꯏ ꯆꯦ
ꯑꯗꯨꯃꯥꯏꯅ ꯇꯧꯋꯦ ꯑꯗꯣ ꯃꯥꯒꯤ ꯑꯗꯨꯒꯤ ꯔꯤꯖꯟꯗꯣ ꯌꯦꯡꯉꯒ ꯑꯣꯏꯅ ꯂꯦꯞꯄꯒꯦꯅ ꯇꯧꯕꯅꯦꯕ ꯍꯥꯏꯗꯤ ꯑꯩꯉꯣꯟꯗ ꯐꯒꯗꯕ ꯍꯥꯏꯗꯤ ꯍꯧꯖꯤꯛ ꯈꯛꯇꯪꯒꯤꯁꯨ ꯈꯜꯍꯧꯕ ꯌꯥꯗꯦ ꯍꯥꯏꯗꯤ ꯁꯨꯝ ꯑꯩ ꯇꯨꯡꯒꯤ ꯍꯥꯏꯗꯤ ꯁꯨꯝ ꯑꯇꯩ ꯑꯇꯣꯞ ꯑꯇꯣꯞꯄ ꯇꯝꯕꯒꯤꯁꯨ ꯑꯗꯨꯃꯥꯏꯅ ꯈꯜꯂꯒꯅꯦ
ꯎꯝ
ꯑꯗꯨꯃꯥꯏꯅ ꯇꯧꯒꯦꯅ ꯈꯜꯂꯦ ꯑꯗꯣ ꯍꯧꯖꯤꯛ ꯐꯥꯎꯒꯤꯗꯤ ꯑꯩꯗꯣ ꯍꯥꯏꯗꯤ ꯁꯤꯖꯤꯃ ꯇꯝꯒꯦ ꯍꯥꯏꯕꯗꯨꯃꯗꯤ ꯈꯟꯗ꯭ꯔꯤ ꯑꯗꯣ ꯍꯧꯖꯤꯛ ꯈꯟꯕꯕꯨꯗꯤ ꯌꯥꯔꯕꯅꯦꯕ ꯍꯥꯏꯗꯤ ꯑꯩꯈꯣꯏꯁꯦ ꯑꯗꯨꯝ ꯃꯊꯪꯒꯤ ꯊꯥ ꯁ꯭ꯋꯥꯏꯗꯩꯗꯤ ꯑꯗꯨꯝ ꯃꯥꯁꯇꯔꯕꯨ ꯇꯝꯃꯁꯨ ꯑꯗꯒꯤ ꯑꯩꯈꯣꯏꯒꯤꯗꯤ ꯑꯦꯅꯤ ꯄꯤ ꯇ꯭ꯋꯦꯟꯇꯤ ꯇ꯭ꯋꯦꯟꯇꯤ ꯇꯨꯒꯤ ꯃꯇꯨꯡ ꯃꯇꯨꯡꯏꯟꯅ ꯑꯩꯈꯣꯏꯗꯤ ꯐꯣꯔ ꯏꯌꯥꯔ ꯑꯃꯨꯛꯁꯨ ꯑꯣꯏꯔꯦꯗꯅꯀꯣ
ꯎꯝ ꯎꯝ
ꯕꯤ ꯑꯦꯁꯦ ꯑꯗꯨꯅ ꯐꯣꯔ ꯏꯌꯥꯔ ꯑꯣꯏꯕꯅꯤꯅ ꯍꯥꯏꯗꯤ ꯁꯚꯦꯟ ꯑꯥꯏꯠ ꯇꯝꯕꯅ ꯐꯗꯣꯏꯔꯥ ꯅꯠꯇ꯭ꯔꯒꯅ ꯑꯗꯨꯝ ꯍꯥꯏꯗꯤ ꯃꯥꯁꯇꯔ ꯑꯣꯏꯅ ꯑꯗꯨꯝ ꯇꯧꯗꯒꯤꯕꯅ ꯐꯗꯣꯏꯔꯥ ꯑꯗꯨ ꯑꯩꯁꯦ ꯍꯥꯏꯗꯤ ꯁꯨꯝ ꯈꯟꯐꯝꯁꯦ ꯈꯪꯗꯕꯗꯣ ꯑꯁꯦꯡꯕꯒꯤ ꯍꯥꯏꯔꯕꯗꯤ ꯍꯧꯖꯤꯛꯁꯦ ꯍꯥꯏꯗꯤ ꯈꯟꯇꯣꯛꯑꯒ ꯑꯗꯨꯝ ꯂꯩꯕꯗꯤ ꯌꯥꯔꯕꯅꯦꯕ
ꯍꯣꯏ ꯍꯣꯏ
ꯑꯩꯁꯦ ꯍꯥꯏꯗꯤ ꯑꯗꯨꯗꯣ ꯃꯊꯪ ꯊꯥꯗ ꯑꯦꯛꯖꯥꯝꯒꯤ ꯔꯤꯖꯝ ꯍꯥꯏꯗꯣꯛ ꯊꯣꯛꯀꯅꯤ ꯑꯗꯣ ꯑꯗꯨꯒꯤ ꯑꯦꯛꯖꯥꯝ ꯔꯤꯖꯟꯗꯣ ꯈꯪꯉꯀꯥꯟꯗ ꯑꯣꯏꯅ ꯑꯗꯨꯃꯥꯏꯅ ꯈꯜꯂꯒꯦꯅ ꯇꯧꯕꯅꯦ ꯎꯝ
ꯍꯣ ꯑꯣ ꯑꯗꯨꯁꯨ ꯌꯥꯏ ꯏꯆꯦ ꯆꯦ ꯍꯣꯏꯗꯤ ꯂꯥꯏꯔꯤꯛ ꯂꯥꯏꯁꯨꯁꯨ ꯑꯗꯨꯝ ꯐꯖꯅ ꯑꯗꯨꯝ ꯄꯥꯕꯅꯤ ꯏꯆꯦ ꯑꯗꯨꯝ ꯇꯨꯡ ꯀꯣꯏꯅꯁꯨ ꯑꯗꯨꯝ ꯀꯦꯔꯤꯌꯔ ꯑꯗꯨꯝ ꯐꯖꯈꯤꯅꯤꯆꯦ ꯑꯩꯈꯣꯏꯗꯤꯅꯦ ꯑꯁ ꯈꯪꯗꯦ ꯂꯥꯏꯔꯤꯛꯁꯦ ꯑꯃꯒꯤ ꯃꯨꯛꯆꯦꯟ ꯑꯃꯒꯤ ꯃꯨꯛꯆꯦꯟ ꯇꯧꯔꯤꯉꯩꯗ ꯄꯪꯆꯣꯡ ꯆꯣꯡꯉꯤꯁꯤꯅꯤ ꯏꯆꯦ ꯑꯩꯈꯣꯏ ꯈꯪꯗꯦ ꯄꯨꯟꯁꯤꯗꯤ ꯑꯗꯨꯝ ꯆꯣꯡꯉ ꯑꯗꯨꯝꯂꯣꯏꯁꯤꯟꯒꯗꯧꯁꯨ ꯃꯥꯟꯁꯤꯜꯂꯛꯏ ꯏꯆꯦ ꯒꯌꯥꯟ ꯇꯥꯗꯦ ꯂꯥꯏꯞꯁꯦ ꯄꯨꯔꯥ ꯂꯥꯏꯞ ꯑꯃ ꯑꯣꯏꯌꯦ ꯑꯗꯨꯅꯤ ꯆꯦ ꯑꯈꯣꯏꯗꯤ ꯆꯦꯍꯣꯏꯒꯤ ꯗꯒꯤ ꯑꯦꯗꯚꯥꯏꯁ ꯈꯔ ꯈꯔ ꯇꯥꯖꯔꯒꯀꯣ ꯆꯦ ꯆꯦꯒꯤ ꯃꯇꯧꯒ ꯇꯝꯗꯅ ꯂꯥꯏꯔꯤꯛ ꯄꯥꯕꯁꯦ ꯆꯦꯍꯣꯏꯗꯤ ꯍꯣꯠꯅꯕꯁꯨ ꯌꯥꯝ ꯀꯜꯂꯤ ꯆꯦ ꯈꯪꯗꯦꯗ ꯑꯩꯈꯣꯏꯁꯦ ꯏꯆꯦꯍꯣꯏꯒꯤ ꯋꯥꯔꯤꯒ ꯁꯥꯟꯅꯖꯦ ꯑꯃꯔꯣꯝꯗꯗꯤ ꯌꯥꯝ ꯏꯀꯥꯏꯅ ꯅꯤꯏꯆꯦ ꯋꯥꯔꯤꯒ ꯁꯥꯟꯅꯖꯔꯤꯁꯦ ꯍꯥꯏꯗꯤ ꯑꯩꯈꯣꯏꯒꯤ ꯂꯦꯚꯦꯜꯁꯤꯒ ꯆꯦꯍꯣꯏ ꯂꯩꯔꯤꯕ ꯂꯦꯚꯦꯜꯁꯤꯒ ꯌꯥꯝꯅ ꯈꯦꯠꯅꯩꯔꯤꯕ ꯊꯥꯛꯁꯤ ꯆꯦ ꯑꯩꯈꯣꯏꯅ ꯂꯥꯏꯔꯤꯛꯁꯦ ꯌꯥꯝꯅ ꯁꯣꯟꯕꯅꯤꯅꯀꯣ
ꯑꯗꯣ ꯑ ꯍꯥꯏꯗꯤ ꯅꯣꯏꯒꯤ ꯀ꯭ꯂꯥꯁ ꯀꯥ ꯍꯥꯏꯗꯤ ꯁꯨꯝ ꯍꯧꯔꯕ
ꯑ ꯏꯆꯦ ꯑꯗꯨꯝ ꯍꯧꯔꯦ ꯀ꯭ꯂ ꯑꯗꯣ ꯉꯜꯂꯤꯕꯒꯤ